ꯇꯥꯕ꯭ꯔꯣ ꯅꯪꯒꯤ ꯐꯤ ꯁꯨꯕ ꯂꯣꯏꯔꯕꯣ ꯍꯧꯖꯤꯛꯇꯤ
ꯂꯣꯏꯔꯦ ꯂꯣꯏꯔꯦ ꯂꯣꯏꯔꯦ ꯍꯧꯖꯤꯛꯇꯤ ꯂꯣꯏꯔꯦ ꯅꯪꯗꯤ
ꯑꯩꯁꯦ ꯑꯗꯨꯝ ꯇꯨꯝꯃꯒ ꯂꯩꯌꯦ ꯂꯩꯁꯥꯕꯤ
ꯑꯩꯁꯨ ꯍꯧꯖꯤꯛꯛꯇꯤ ꯍꯤꯞꯔꯀ ꯂꯩꯔꯦ ꯑꯁ ꯀꯥꯡ ꯍꯥꯏꯕꯁꯤꯅꯀꯣ ꯁꯤꯗ
ꯀꯩꯒꯤꯅꯣ ꯀꯥꯡ ꯂꯩꯕꯗꯣ
ꯀꯥꯡꯗꯤ ꯃꯣꯁꯀꯤꯇꯣꯗꯣ
ꯑꯗꯨ ꯀꯥꯡ ꯀꯗꯥꯏꯗꯒꯤ ꯂꯥꯛꯄꯅꯣ ꯍꯥꯏꯕ ꯍꯧꯖꯤꯛ꯫ ꯀꯩꯗꯧꯗ ꯅꯨꯃꯤꯗꯥꯡꯁꯨ ꯅꯠꯇꯦ꯫
ꯅꯨꯃꯤꯗꯥꯡ ꯅꯠꯇ꯭ꯔꯁꯨ ꯑꯗꯨꯝ ꯂꯩꯅꯥꯥ
ꯑꯁ ꯑꯩꯈꯣꯏꯗꯗꯤ ꯅꯨꯃꯤꯗꯥꯡꯗꯗꯤ ꯅꯠꯇ꯭ꯔꯗꯤ ꯂꯩꯇꯦ꯫ ꯃꯣꯏꯁꯦ ꯎꯝ
ꯃꯆꯥꯥ ꯃꯆꯥꯥꯗꯣ ꯑꯃ ꯑꯅꯤ ꯄꯥꯏꯔꯒ ꯂꯩꯌꯦꯕ
ꯑꯩꯅ ꯍꯥꯏꯒꯦ ꯅꯣꯏ ꯃꯆꯥ ꯃꯆꯥ ꯀꯩꯅꯣ ꯈꯔ ꯈꯆꯛ ꯉꯥꯎꯇꯥꯛ ꯇꯧꯕꯗꯣ ꯑꯗꯨꯗꯣ ꯌꯥꯝ ꯍꯥꯀꯠꯆꯕꯅꯦ ꯃꯣꯏꯅ ꯀꯩꯅꯣ ꯇꯧꯕ ꯀꯥꯟꯗ
ꯑꯗꯨꯅꯦ
ꯑꯗꯨ ꯀꯩꯒꯤꯅꯣ ꯈꯪꯕ꯭ꯔ
ꯎꯝ
ꯅꯣꯏ ꯏꯪꯒꯣꯟ ꯅꯣꯏ ꯏꯪꯒꯣꯟꯗꯣ
ꯎꯝ
ꯄꯥꯝꯕꯤ ꯉꯥꯛꯇ ꯂꯩꯕꯩꯅꯦ
ꯍꯣꯢ ꯄꯥꯝꯕꯤ ꯉꯥꯛꯇ ꯂꯩꯌꯦ
ꯑꯗꯨꯒꯤꯅꯦ ꯑꯗꯨ ꯀꯥꯡ ꯃꯌꯥꯝ ꯂꯥꯛꯄꯗꯣ ꯑꯗꯨ ꯁꯦꯡꯊꯣꯛꯑꯗꯤ
ꯑꯩ ꯍꯧꯖꯤꯛꯇꯤ ꯑꯈꯣꯏꯒꯤ ꯃꯔꯨꯞꯒꯤ ꯌꯨꯝꯗ ꯂꯩꯌꯦ꯫
ꯑꯣ
ꯑꯁ ꯈꯪꯗꯦ ꯁꯦꯡꯗꯣꯛꯄ ꯍꯥꯏꯕꯗꯤ ꯎꯝ ꯅꯃꯨ ꯀꯔꯤ ꯍꯥꯏꯁꯤꯔ ꯎ ꯄꯥꯡꯕꯤꯗꯣ ꯌꯥꯝ ꯆꯥꯎꯋꯤꯅ ꯀꯔꯝ ꯍꯥꯏꯅ ꯁꯦꯡꯗꯣꯛꯀꯅꯤ
ꯁꯦꯡꯗꯣꯛꯄ ꯌꯥꯕꯅꯦ ꯅꯣꯏꯒꯤꯗꯣ ꯑꯗꯨꯒ ꯀꯩ ꯀꯩꯅꯣꯁꯨ ꯊꯥꯕ ꯌꯥꯕꯅꯦ ꯇꯥꯏꯌꯦ꯫ ꯇꯥꯗ꯭ꯔꯣ ꯃꯨꯛꯕ ꯍꯥꯎꯔꯦꯗꯣ
ꯑꯈꯣꯏꯒꯤꯁꯦ ꯗꯨꯝ ꯈ꯭ꯔ ꯈ꯭ꯔ ꯇꯧꯋꯦꯕ ꯇꯥꯔꯁꯨ ꯀꯣ꯫
ꯑꯥꯝ
ꯃꯤꯅꯤꯠ ꯑꯃ ꯑꯅꯤꯗꯤ ꯑꯗꯨꯝ ꯃꯨꯊꯜꯂ ꯂꯩꯕ
ꯑꯣ ꯎꯝ꯫ ꯑꯗꯣ
ꯎꯝ꯫
ꯅꯣꯏꯒꯤ ꯅꯣꯏꯒꯤꯗꯣ ꯑ ꯏꯪꯒꯣꯟꯁꯤꯡꯗꯣ ꯐꯖꯅ ꯆꯦꯡꯊꯣꯛꯑꯣ꯫ ꯑꯗꯨꯒ ꯀꯩ ꯀꯩꯅꯣ ꯊꯥꯎꯕ ꯄꯥꯝꯃꯨꯗ꯭ꯔꯣ ꯅꯣꯏꯒꯤ ꯀꯩꯅꯣꯗꯣ ꯏꯪꯒꯣꯟꯗꯣ
ꯑꯁ ꯊꯥꯟ ꯊꯥꯅꯤꯡꯉꯥꯏ ꯂꯩꯇꯦ ꯀꯔꯤꯁꯨ ꯃꯣꯏꯗꯣ ꯑꯨꯡ ꯅꯥꯀꯨꯞꯄꯤꯒꯨꯝꯕ ꯊꯥꯏꯌꯦ ꯑꯗꯣ ꯑꯣ ꯑꯣ ꯑꯗꯨ ꯑꯣꯏꯔꯁꯨꯅꯦ ꯑꯗꯨꯝ꯫ ꯅꯣꯡ ꯆꯨꯢꯗꯅ ꯅꯣꯡ ꯆꯨꯔꯒ ꯑꯃꯨꯛꯀ ꯈꯔ ꯂꯩꯔꯗꯤ ꯅꯨꯡꯁꯥ ꯁꯥꯔꯅꯤ ꯈꯜꯂꯦ ꯑꯗꯨ ꯑꯗꯥ ꯇꯧꯕꯒꯤꯔꯥ ꯒ꯭ꯌꯥꯟ ꯇꯥꯗꯦ
ꯅꯠꯇꯦ ꯅꯣꯢꯒꯤ ꯀꯩꯅꯣ ꯢꯀꯣꯡꯗꯣ ꯀꯩꯅꯣ ꯃꯨꯛ ꯃꯌꯥꯝ ꯂꯩꯕꯩꯅꯦ ꯅꯥꯄꯤ ꯃꯌꯥꯝ ꯂꯩꯕꯩꯅꯦ
ꯑꯗꯨꯒꯤꯔꯥ ꯈꯪꯗ꯭ꯔꯦ
ꯑꯗꯨꯒꯤ ꯑꯗꯨ ꯑꯗꯨ ꯑꯗꯨꯒꯤ ꯑ ꯀꯥꯡꯗꯨꯗꯤ ꯑꯗꯨꯃꯥꯏꯅ ꯂꯥꯛꯄꯅꯦꯕꯀꯣ ꯑꯌꯥꯝꯕꯗꯤ ꯑꯗꯨ ꯀꯥꯡꯗꯣ ꯑꯣ ꯀꯩꯅꯣ ꯎ ꯀꯗꯥꯏꯗꯅꯣ ꯂꯩꯕꯗꯣ ꯎꯝ ꯀꯥꯎꯈ꯭ꯔꯦꯅꯦ ꯄꯦꯗꯤꯐꯤꯜꯗ ꯂꯥꯎꯗ ꯂꯥꯎꯗ꯫
ꯎꯝ ꯎꯝ ꯎꯝ
ꯀꯩꯕꯨꯗꯤ ꯑꯗꯣ ꯑꯩꯅ ꯑꯥꯏ ꯀꯩꯅꯣ ꯍꯪꯒꯦꯅ ꯅꯪꯒꯤ ꯅꯃꯥꯗꯣ ꯀꯔꯝ ꯀꯥꯟꯗ ꯂꯥꯛꯀꯦ
ꯑꯁ ꯀꯨꯏꯔꯦꯅ ꯂꯥꯁ ꯏꯌꯥꯔ ꯗꯅꯦ꯫
ꯎꯝ ꯑꯩꯗꯤ ꯈꯪꯗꯦ ꯅꯣꯏ ꯅꯣꯏ ꯅꯣꯏꯒ ꯃꯥꯟꯅꯕ꯭ꯔꯥ ꯅꯠꯇ꯭ꯔꯒ ꯑꯇꯣꯞꯄꯗꯒꯤ ꯄꯨꯔꯛꯄ꯭ꯔꯥ
ꯍꯣꯏ ꯑꯇꯣꯞꯄꯗꯒꯤꯅꯦ
ꯑꯣ ꯖꯥꯇꯤꯗꯤ ꯃꯥꯟꯅꯕ꯭ꯔꯥ
ꯖꯥꯇꯤꯁꯨ ꯃꯥꯟꯅꯗꯦ
ꯑꯣ ꯐꯥꯕ꯭ꯔꯥ ꯑꯗꯨꯗꯤ ꯃꯥꯗꯣ꯫
ꯈꯪꯗꯦꯗ ꯈꯪꯗ꯭ꯔꯦꯗ ꯑꯩꯈꯣꯏꯗꯤ ꯑꯗꯨꯝ ꯂꯥꯏꯔꯒ ꯂꯩꯔꯦ
ꯎꯝ
ꯀꯔꯤ ꯍꯥꯏꯒꯅꯤ ꯂꯨꯕꯅꯤꯗ ꯃꯤ ꯑꯅꯧꯕ ꯂꯩꯏꯕꯁꯦ
ꯎꯝ ꯍꯥꯏꯗꯤ ꯅꯣꯏꯒꯤ ꯏꯃꯨꯡꯅ ꯍꯥꯏꯅꯔꯒ ꯂꯥꯛꯄ꯭ꯔꯥ ꯅꯠꯇ꯭ꯔꯒ ꯅꯪ
ꯅꯠꯇꯦ ꯅꯠꯇꯦ ꯍꯣꯏꯅꯦ ꯑꯗꯨꯅꯦ
ꯑꯣ ꯌꯥꯝ ꯃꯥꯟꯗꯦ ꯌꯥꯝ ꯃꯥꯟꯗꯦ ꯍꯥꯏꯕ ꯅꯪꯒꯤ ꯅꯨꯄꯥꯗꯣ꯫
ꯎꯝ
ꯑꯗꯨ ꯃꯥꯅ ꯄꯨꯔꯛꯄ ꯀꯥꯟꯗ ꯑꯗꯨꯝ ꯌꯥꯕ꯭ꯔꯥ ꯅꯣꯏꯁꯨ ꯅꯠꯇ꯭ꯔꯒ ꯀꯃꯥꯏꯅ ꯇꯧꯒꯦ꯫
ꯑꯁ ꯑꯩꯈꯣꯏ ꯑꯩꯈꯣꯏꯅ ꯌꯥꯗ꯭ꯔꯁꯨ ꯎꯄꯥꯏ ꯂꯩꯇꯦꯅ ꯋꯨ ꯏ ꯋꯥꯗꯤ ꯊꯣꯛꯑꯦ ꯈꯔ ꯈꯔ ꯑꯗꯣ ꯍꯧꯖꯤꯛꯇꯤ ꯁꯤ ꯑꯗꯨꯝ ꯂꯣꯏꯔꯦꯗꯅ ꯋꯥꯗꯣ ꯂꯣꯏꯈ꯭ꯔꯦ ꯑꯗꯨꯝ ꯉꯥꯏꯔꯦꯕ
ꯎꯝ
ꯑꯗꯨꯅꯤꯗ ꯄꯨꯟꯁꯤꯁꯦ
ꯍꯣꯏ ꯑꯗꯨꯅꯤ꯫ ꯍꯟꯗꯛꯇꯤ ꯍꯟꯗꯛꯇꯤ ꯍꯅꯨꯕꯁꯤꯡꯅ ꯑꯗꯨꯝ ꯌꯨꯝ꯫ ꯄꯥꯜꯂꯒ ꯂꯩꯔꯦ ꯑꯩꯈꯣꯏ ꯑꯩꯈꯣꯏ ꯂꯩꯁꯕꯤ ꯑꯉꯥꯡꯁꯤꯡꯗꯤ ꯝ ꯂꯩꯔꯦ
ꯑꯉꯥꯛꯄꯅꯤꯗꯀꯣ ꯀꯔꯤ ꯑ ꯖꯦꯅꯦꯔꯦꯁꯟꯁꯦ
ꯑꯗꯨꯅꯦꯕ
ꯑꯁꯤ ꯑꯁꯤ ꯖꯦꯅꯦꯔꯦꯁꯟꯁꯦ ꯀ꯭ꯔꯤ ꯖꯦꯅꯔꯦꯁꯟ ꯍꯥꯏꯕ꯭ꯔꯣ
ꯃꯤꯂꯤꯅꯤꯌꯝ
ꯅꯠꯇꯦ ꯅꯠꯇꯦ ꯖꯦꯟꯖꯤꯅꯦ ꯑꯗꯨ ꯑꯣꯏꯔꯁꯨ ꯖꯦꯟꯖꯤꯁꯦ ꯀꯔꯤꯅꯦ ꯍꯥꯏꯔꯒ ꯑꯗꯨꯝ ꯑꯃꯨꯛꯀ ꯂꯩꯌꯦꯕ ꯑꯇꯣꯞꯄꯒꯤ ꯋꯥꯗ꯫
ꯑꯩ ꯈꯪꯗ꯭ꯔꯦ
ꯀ꯭ꯔꯦꯛ ꯖꯦꯅꯦꯔꯦꯁꯟ ꯍꯥꯏꯕ꯭ꯔꯥ ꯑꯥ ꯑꯃꯥ ꯍꯥꯏꯕꯅꯤꯅꯦ ꯑꯗꯣ ꯑꯈꯣꯏ ꯑꯝ ꯁꯤꯡꯖꯨ ꯆꯥꯒꯅꯤ ꯉꯁꯤ ꯁꯤꯡꯖꯨ ꯅꯠꯇꯦ ꯑꯩꯈꯣꯏꯒꯤ ꯕꯖꯥꯔꯗꯒꯤ ꯄꯨꯔꯛꯀꯅꯦꯕ
ꯑꯣ ꯑꯩꯗꯤ ꯕꯖꯥꯔꯗꯒꯤ ꯕꯨꯔꯥꯛꯄꯗꯣ ꯍꯥꯎꯗꯦ ꯅꯣꯏꯅ ꯊꯟꯇ ꯁꯦꯝꯃꯒ ꯁꯥ ꯌꯥꯗ꯭ꯔꯣ ꯑꯗꯣ ꯑꯇꯣꯞ ꯇꯣꯞꯄ ꯍꯧꯖꯤꯛꯒꯤ ꯔꯨꯝꯒꯨꯝꯕ ꯑꯇꯣꯞꯄꯗꯤ ꯄꯥꯐꯣꯔꯒꯨꯝꯕꯗꯤ ꯂꯩꯔꯒ ꯅꯣꯏꯅ ꯁꯦꯝꯃꯣ ꯌꯥꯗ꯭ꯔꯣ
ꯑꯗꯨꯁꯨ ꯌꯥꯏꯌꯦ ꯑꯗꯨ ꯑꯣꯏꯔꯁꯨ ꯃꯅꯥꯗꯣ ꯑꯈꯣꯏꯅ ꯑꯃꯨꯛ ꯂꯥꯏꯒꯅꯤ ꯋꯥ ꯎꯝ ꯀꯔꯤ ꯀ꯭ꯔ ꯆꯠꯂꯒ ꯐꯨꯒꯅꯤ ꯀꯗꯤ ꯈꯔ ꯑꯁ ꯋꯥꯔꯦ ꯑꯗꯨꯒꯤꯁꯨ ꯅꯠꯇꯕ ꯑꯩꯈꯣꯏꯒꯤ ꯃꯔꯨꯞꯅ ꯄꯨꯔꯛꯀꯦ ꯍꯥꯏꯕꯗ ꯑꯩꯈꯣꯏꯅ ꯍꯣꯏ ꯍꯥꯏ ꯄꯨꯔꯛꯀꯦ ꯍꯥꯏꯔꯗꯤ ꯑꯩꯈꯣꯏꯗꯤ ꯍꯣꯏ ꯍꯣꯏ ꯈꯛꯇꯅꯤꯗꯅ꯫
ꯍꯨ ꯍꯝ
ꯎꯝ ꯑꯗꯨꯒꯤꯀꯣ
ꯑꯝ
ꯚꯥꯏ ꯑꯗꯨ ꯅꯪꯒꯤ ꯅꯃꯥꯇꯣꯟꯗꯣ ꯀꯩꯅꯣ ꯑꯉꯥꯡꯔꯥ ꯅꯠꯇ꯭ꯔꯒ ꯀꯃꯥꯏ ꯇꯧꯒꯦ
ꯍꯥ ꯍꯥ ꯀꯔꯤ ꯍꯥꯏꯕ꯭ꯔꯥ
ꯅꯪꯒꯤ ꯅꯃꯥꯇꯣꯟꯗꯣ ꯑꯉꯥꯡꯔꯥ ꯅꯠꯇ꯭ꯔꯒ ꯀꯃꯥꯏꯅ ꯇꯧꯒꯦꯕ
ꯑꯍꯣꯏ ꯍꯣꯏ ꯑꯉꯥꯡꯅꯤ ꯑꯉꯥꯡ ꯍꯥꯏꯕꯗꯤ ꯂꯥꯑꯦꯗꯅ
ꯑꯥ
ꯑꯩꯈꯣꯏꯒꯤꯗꯤ ꯀꯗꯤ ꯑꯅꯦ ꯇ ꯈꯁꯨ
ꯑ ꯍꯣꯏ ꯍꯣꯏ
ꯑꯩꯈ ꯑꯩꯈꯣꯏꯒꯤꯗꯤ ꯑꯉꯥꯡ ꯃꯣꯏꯒꯤꯗꯤ ꯑꯉꯥꯡꯅꯦ ꯑꯩꯈꯣꯏ ꯑꯩꯈꯣꯏꯒꯤꯗꯤ ꯑꯍꯟꯅꯦ ꯑꯗꯨꯒꯤ ꯇꯥꯏꯕꯣ ꯌꯦꯒꯟ ꯇꯥꯕ꯭ꯔꯥ
ꯍꯣꯏ ꯒꯦꯟ ꯇꯥꯏ ꯒꯦꯟ ꯇꯥꯏꯌꯦ ꯌꯥꯝ ꯌꯦꯡꯅꯤꯡꯉꯦ ꯐꯣꯇꯣꯒ ꯂꯩꯕ꯭ꯔꯣ
ꯑꯁ ꯑꯩꯉꯣꯟꯗꯗꯤ ꯄꯣꯊꯣꯛ ꯑꯝꯇ ꯂꯩꯇꯦ
ꯑꯁ ꯍꯦꯟꯖꯤꯟꯗ꯭ꯔꯣ ꯅꯪꯁꯨ
ꯑꯩ ꯀꯔꯝꯃꯥꯏꯅ ꯀꯥꯞꯀꯅꯤ ꯐꯣꯇꯣ
ꯀꯞꯃꯤꯟꯅꯁꯤ ꯍꯥꯏꯔꯒ ꯀꯥꯞꯄ ꯌꯥꯏꯅ
ꯑꯁ ꯇꯂꯦꯗ ꯏꯀꯥꯏꯖꯏꯌꯦꯦ
ꯀꯩ ꯖꯥꯇꯤꯅꯣ ꯌꯦꯡꯃꯩ ꯖꯤꯃꯩ
ꯍꯣꯏ ꯍꯣꯏ ꯍꯣꯏ ꯍꯣꯏ ꯅꯪ ꯍꯥꯟꯅ ꯍꯥꯏꯕꯗꯣ ꯍꯥꯟꯅ ꯍꯥꯏꯕꯗꯣ
ꯂꯦꯡꯃꯥꯏ꯫
ꯍꯣꯏ ꯍꯣꯏ ꯍꯣꯏ
ꯎꯝ
ꯑꯩꯈꯣꯏ ꯍꯟꯗꯛꯇꯤ ꯁꯤꯡꯖꯨꯅꯦꯗ ꯈꯪꯗꯦꯅꯦ ꯚꯤꯠꯇꯣ ꯀꯗꯥꯏꯗꯒꯤ ꯚꯤꯠꯅꯣ
ꯈꯨꯗꯔꯂꯣꯗꯪꯕꯥꯗꯣ
ꯂꯥꯛꯑꯣ ꯅꯪ ꯑꯩꯈꯣꯏ ꯇꯧꯁꯦ ꯌꯥꯝ ꯐ꯭ꯂꯥꯏꯠ ꯀꯥꯔꯒ ꯂꯥꯛꯈ꯭ꯔꯣ
ꯑ
ꯂꯥꯛꯀꯦꯔꯥ ꯀꯔꯝ ꯀꯥꯟꯗ ꯂꯥꯛꯀꯅꯤ ꯀꯨꯏꯔꯅꯤꯕ꯫
ꯂꯥꯛꯑꯔꯣꯏ ꯉꯝꯃꯔꯣꯏ ꯑꯩ꯫
ꯀꯌꯥ ꯆꯍꯤ ꯀꯌꯥ ꯂꯧꯒꯅꯤ ꯆꯥꯡꯒꯅꯤ ꯍꯥꯏꯕ
ꯈꯪꯗꯦ ꯍꯟꯅꯨꯔꯒ ꯑꯃꯨꯛꯀ ꯂꯥꯛꯇꯣꯏꯅꯦ ꯑꯩꯁꯦ
ꯑꯁ ꯇꯠꯂꯦꯗ ꯑꯗꯨ ꯑꯣꯏꯔꯗꯤ ꯑꯩ ꯑꯌꯦꯡꯕ ꯉꯝꯃꯔꯣꯏꯀꯣ꯫
ꯍꯅꯨꯕꯤ ꯍꯅꯨꯕꯤ ꯑꯗꯨꯝ ꯄꯨꯟꯕꯗꯣ ꯅꯨꯡꯉꯥꯏꯇ꯭ꯔꯣ
ꯑꯁ ꯇꯜꯂꯦ ꯑꯦꯍ
ꯍꯅꯨꯃꯤ ꯃꯌꯥꯝ
ꯍꯅꯨꯕꯤ ꯃꯌꯥꯝ ꯂꯥꯛꯑꯗꯤ ꯀꯔꯤꯅꯣ ꯃꯣꯏꯒꯤ ꯎꯝ ꯃꯆꯤꯟꯗꯣ ꯑꯗꯨꯝ ꯀꯜꯂꯅꯤꯕ ꯄꯪ ꯋꯥ ꯄꯪꯉꯥꯡꯗ ꯉꯥꯡꯔꯒ ꯃꯤꯒꯤ ꯋꯥꯁꯨ ꯇꯥꯔꯣꯏ
ꯑꯩꯗꯤ ꯑꯗꯨꯃꯥꯏꯅ ꯇꯧꯔꯣꯏꯕ ꯅꯪꯅꯦ ꯑꯗꯨꯃꯥꯏ ꯇꯧꯗꯣꯏꯁꯦ ꯍꯧꯖꯤꯛ ꯐꯥꯎꯕ ꯅꯪꯗꯤ ꯑꯗꯨꯃꯥꯏ ꯗꯨꯝ ꯇꯧꯋꯦ ꯑꯩꯅ ꯋꯥꯔꯤ ꯁꯥꯕ ꯀꯥꯟꯗ ꯑꯗꯨꯝ ꯌꯦꯠꯂꯛꯑꯦꯕ ꯅꯪꯗꯣ
ꯑꯩ ꯇꯥꯗꯕꯒꯤꯅꯦ ꯅꯦꯠꯋꯥꯛꯛꯇꯅꯦ ꯑꯗꯨꯗꯤ
ꯅꯦꯠꯋꯥꯛꯅ ꯅꯠꯇꯩ ꯅꯠꯇꯦ ꯅꯪꯅꯅꯦ
ꯑꯁ ꯑꯩꯉꯣꯟꯗ ꯑꯗꯨꯝ ꯍꯟꯈ꯭ꯔꯦꯅꯦ
ꯅꯪꯅ ꯍꯧꯖꯤꯛ ꯅꯣꯛꯄ ꯁꯇꯥꯜꯗꯨ ꯑꯩ ꯃꯤꯠꯇ ꯎꯋꯦ ꯍꯥꯏꯔꯒ ꯆꯤꯡꯈꯜꯂꯒ ꯅꯪꯒꯤ ꯀꯩꯅꯣ ꯇꯧꯗꯣꯏꯁꯦ
ꯀꯔꯤ ꯍꯥꯏꯁꯤꯔꯥ ꯄꯦꯡꯒꯟ ꯅꯥꯏꯗꯕꯒꯤ ꯇꯥꯏꯞꯇ
ꯄꯥꯡꯒꯜ ꯂꯩꯇꯕꯒꯤ ꯇꯥꯏꯞꯇ ꯍꯥꯏꯔꯣ
ꯍꯣꯏ ꯍꯣꯏ ꯍꯣꯏ
ꯎꯝ ꯑꯗꯨꯗ ꯅꯪꯒꯤ ꯅꯪꯒꯤ ꯅꯃꯇꯣꯟꯒꯤꯕꯨ ꯋꯥꯔꯤ ꯑꯗꯨꯝ ꯁꯥꯔꯒ ꯂꯩꯁꯦ ꯍꯧꯖꯤꯛꯇꯤ
ꯑꯁ ꯅꯪꯁꯨ ꯀꯔꯤꯅꯣ ꯃꯤꯒꯤ ꯋꯥꯔꯤꯕꯨ ꯀꯔꯝꯍꯥꯏꯅ ꯑꯗꯨꯝ ꯁꯥꯔꯒ ꯂꯩꯅꯤ
ꯑꯁ ꯃꯤꯒꯤ ꯅꯠꯇꯦꯍꯦ ꯅꯪꯒꯤꯅ ꯃꯥꯗꯨꯕꯨ ꯀꯃꯥꯏꯅ ꯇꯧꯗꯣꯏꯅꯣꯍꯦ ꯃꯤ ꯅꯠꯇ꯭ꯔꯕꯅꯦ ꯃꯤ ꯑꯇꯣꯞꯄ ꯅꯠꯇ꯭ꯔꯕꯅꯦ ꯍꯧꯖꯤꯛꯇꯤ
ꯀ꯭ꯔꯤ ꯀꯔꯤ ꯁꯥꯒꯅꯤ ꯂꯩꯇꯦꯅ ꯋꯥꯔꯤ ꯑꯁ ꯑꯁꯤ ꯍꯧꯖꯤꯛ ꯍꯧꯖꯤꯛꯒꯤ ꯑꯩꯈ ꯑꯩ ꯑꯩꯉꯣꯟꯗꯅꯦ ꯑꯩꯒꯤ ꯃꯔꯛꯇ ꯅꯨ ꯄꯤ ꯃꯤ ꯌꯥꯝ ꯂꯩꯌꯦꯕ ꯇꯥꯅꯤꯡꯗꯕꯒꯤ ꯇꯥꯏꯞꯇ ꯇꯣꯛꯈ꯭ꯔꯣ ꯇꯣꯛꯈ꯭ꯔꯣ ꯍꯥꯢꯕꯅꯦ ꯃꯣꯏꯁꯦ
ꯑꯗꯨꯗꯤ ꯇꯣꯛꯈ꯭ꯔꯁꯦ ꯑꯇꯣꯞꯄ ꯑꯣꯏꯅ ꯁꯥꯁꯦꯕ
ꯑꯇꯣꯞꯄ ꯑꯇꯣꯞꯄ ꯋꯥꯔꯤ ꯑꯗꯨ ꯑꯗꯥ ꯈꯪꯗꯦ ꯃꯣꯏꯗꯤ ꯇꯣꯛꯈ꯭ꯔꯣ ꯇꯣꯛꯈ꯭ꯔꯣ ꯍꯥꯏꯒꯅꯤ
ꯌꯥꯔꯦ ꯇꯣꯛꯄꯩ ꯇꯨꯄꯩ ꯌꯥꯗꯦ ꯍꯥꯏꯌꯣ
ꯑꯗꯨꯅꯦ
ꯇꯣꯛꯄ ꯉꯝꯃꯔꯣꯏ ꯍꯥꯏꯌꯣꯕ
ꯑꯇꯣꯞꯄ ꯉꯝꯃꯔꯣꯏ ꯑꯩꯈꯣꯏꯗꯤ ꯍꯥꯎꯔꯗꯤ ꯖꯔꯔ ꯑꯩꯈꯣꯏꯁꯦ ꯅꯥꯀꯨꯞꯄꯤ ꯁꯤꯟꯖꯨ ꯆꯥꯒꯅꯦꯕ ꯑꯁ ꯆꯥꯔꯔꯣꯏꯁꯦ ꯑ ꯑ ꯑ ꯑꯥ ꯔꯨꯕꯤ ꯑꯩ ꯍꯥꯏꯒꯦ
ꯑꯩ ꯆꯥꯗ꯭ꯔꯗꯤ ꯌꯥꯔꯣꯢꯌꯦ
ꯑꯗꯨ ꯑꯗꯨꯝ ꯇꯧꯔꯁꯦ ꯃꯦꯒꯤ ꯊꯣꯡꯔꯒ ꯀꯣ ꯑꯩꯈꯣꯏꯅ ꯈꯥꯟꯕꯁꯦ ꯃꯦꯒꯤ ꯊꯣꯡꯔꯒ ꯅꯣꯀꯨꯞꯄꯤꯗꯣ ꯍꯥꯞꯄꯒ ꯆꯥꯕꯗꯣ ꯑꯗꯨꯁꯨ ꯍꯥꯎꯋꯦꯗꯅ
ꯃꯦꯒꯤꯗꯔꯣ
ꯍꯣꯏ ꯅꯠꯇꯦ ꯃꯦꯒꯤ ꯅꯠꯇꯕ ꯋꯥꯏ - ꯋꯥꯢꯗ ꯎꯝ ꯋꯥꯏ ꯋꯥꯏꯗ
ꯁꯤꯡꯖꯨ ꯑꯣꯏꯅ ꯃꯦꯠꯇꯣꯏꯔꯣ
ꯑꯁ ꯁꯤꯟꯖꯨ ꯆꯥꯔꯔꯣꯏ ꯁꯤꯟꯖꯨ ꯕꯖꯥꯔꯗꯒꯤ ꯄꯨꯔꯛꯀꯅꯤꯕ ꯑꯗꯨꯒ ꯍꯧꯖꯤꯛꯁꯨ ꯑꯃꯨꯛ ꯆꯤ ꯍꯣꯔꯦꯟ ꯄꯨꯔꯛꯄꯁꯨ ꯍꯥꯎꯕꯅꯦ ꯋꯥꯏ ꯋꯥꯏꯗꯗꯤ ꯃꯦꯒꯤꯗꯗꯤ ꯍꯥꯎꯗꯦ ꯋꯥꯏ ꯋꯥꯏꯗ ꯍꯥꯞꯔꯒ ꯀ꯭ꯔꯤ ꯀ꯭ꯔꯤꯅꯣ ꯍꯧꯔꯒ ꯑꯗꯨ ꯑꯣꯏꯔꯗꯤ ꯍꯥꯕꯅꯦ ꯢꯕꯦꯝꯃ
ꯍꯣꯏ ꯐꯔꯦꯅꯦ ꯑꯗꯨꯃꯥꯏ ꯆꯥꯔꯣꯅꯦ ꯑꯗꯨꯗꯤ
ꯆꯛ ꯆꯥꯔꯕ꯭ꯔꯣ ꯅꯪ
ꯆꯥꯗ꯭ꯔꯤ ꯍꯣꯔꯏ ꯄꯨꯡ ꯑꯅꯤꯗꯛ ꯀꯨꯝꯊꯗꯣꯏꯅꯦ ꯑꯩ
ꯃꯅꯛ ꯆꯥꯛ ꯂꯥꯝꯗꯔꯣ
ꯆꯀꯂꯥ ꯉꯁꯤꯕꯨꯗꯤ ꯆꯈ꯭ꯔꯥꯕꯨꯗꯤ ꯂꯥꯝꯃꯦ ꯑꯩ ꯕ꯭ꯔꯦꯛꯐꯥꯁꯇꯣ ꯉꯁꯤꯗꯣ ꯑꯁ ꯑꯩ ꯆꯥꯅꯤꯡꯗꯕꯒꯤ ꯈꯖꯤꯛ ꯈꯛ ꯆꯥꯔꯒ ꯇꯣꯛꯑꯦꯕ
ꯀꯔꯤꯕꯤꯌꯦ
ꯀꯩꯕ
ꯀꯔꯤ ꯄꯤꯕ꯭ꯔꯥ